ꯍꯜꯂꯣ ꯇꯄꯣ ꯀꯩꯗꯕꯔꯤ ꯅꯣ
ꯑ ꯐꯣꯟ ꯀꯔ ꯄ ꯉꯔꯤꯅꯤ ꯀꯥꯏꯒ
ꯍꯥ
ꯅꯪ ꯐꯣꯟ ꯇꯧꯔꯛ ꯀꯅꯤ ꯅꯪ ꯐꯣꯟ ꯇ ꯍꯥꯏꯗꯅꯤꯅꯦ
ꯅꯪꯗꯤ ꯀꯔꯤꯇꯣꯕ꯭ꯔꯣ
ꯏꯟꯖꯥꯡ ꯊꯣꯡꯕꯗ ꯌꯦꯡꯉ ꯂꯩꯍꯧꯅꯤ
ꯁꯟ ꯊꯣꯡꯉꯤꯂꯣ
ꯑꯩꯅ ꯊꯣꯡꯉꯁꯤꯦ ꯏꯩ ꯃꯥꯥꯟꯅ ꯊꯣꯡꯕ ꯑꯗꯨ ꯃꯨꯟꯕ꯭ꯔꯥ ꯃꯨꯟꯅꯕ꯭ꯔꯥ ꯏꯅꯥꯎ ꯅꯨꯄꯥꯅ ꯐꯣꯟ ꯑꯩꯗꯤ ꯔꯨꯝꯗ ꯃꯅꯨꯡꯗ ꯇꯣ ꯂꯩꯅ ꯐꯗꯣ ꯃꯨꯠꯄ ꯃꯨꯟꯅꯕ ꯃꯈꯜꯒꯤ ꯆꯪꯉꯒ ꯌꯦꯡꯕꯤꯌꯨ ꯍꯥꯏꯔꯣ
ꯎꯝ
ꯅꯣꯏꯗꯤ ꯆꯥꯡ ꯀꯥꯟ ꯊꯣꯡꯉꯣꯕꯣ
ꯑꯩꯈꯣꯏ ꯐꯣꯡꯗ꯭ꯔꯤꯌꯦ
ꯎꯝ
ꯍꯥꯏꯔ ꯁ
ꯀꯉ ꯍꯦꯔꯣꯖꯦ
ꯑꯍꯣꯏ ꯑꯩꯈꯍꯣꯏ ꯈꯔ ꯊꯦ ꯍꯣꯔꯦꯟꯦꯟ ꯍꯣꯔꯦꯟ ꯉꯍꯥꯛ ꯂꯩꯔꯒ ꯊꯣꯡ ꯊꯣꯡꯒꯅꯤ ꯍꯧꯖꯤꯛꯇꯤ ꯈꯔ ꯉꯜꯂꯤ
ꯀꯅꯥꯅ ꯊꯣꯡꯗꯣꯏꯅꯣ
ꯑ ꯈꯗ ꯑꯩ ꯊꯣꯡꯒꯦꯔꯥ ꯏꯃꯥꯏꯅꯤꯅ ꯊꯣꯡꯉꯦꯔꯥ ꯊꯣꯡ ꯊ ꯂꯩꯗ ꯑꯗꯨ ꯊ
ꯀꯅꯥ ꯀꯅꯥ ꯂꯩꯒꯦ
ꯃꯅꯤ ꯍꯔ ꯂꯦ
ꯍꯥꯥ
ꯏꯃꯥꯟꯅꯕꯤ ꯈꯣꯏꯗ ꯂꯩꯒꯦ
ꯑꯣ ꯅꯪꯒꯤ ꯀꯩꯅꯣꯁꯦ ꯅꯪꯒꯤ ꯈꯣꯟꯖꯦꯜꯁꯦ ꯀꯥ ꯃꯅꯨꯡꯗ ꯂꯩꯕ ꯃꯥꯜꯂꯦꯀꯣ
ꯃꯥꯅꯦ ꯀꯥꯥꯟꯔꯦ
ꯑꯗꯨ ꯇꯥꯕꯗꯣ ꯀꯩꯅꯣ ꯇꯧꯕꯧꯕ ꯈꯔ ꯅꯨꯡꯉꯥꯏꯇꯕ
ꯇꯥꯎꯁꯣ
ꯎꯝ ꯀꯅ ꯂꯩꯕꯗ ꯅ ꯐꯣꯟꯗ
ꯑ ꯒꯤꯀꯣꯟꯣ ꯅꯅꯤ ꯍꯟ ꯇꯥꯕ꯭ꯔꯣ
ꯑꯣ ꯑꯗꯨ ꯑꯗꯨꯃꯥꯏꯅ ꯇꯧꯋꯦꯕ ꯑꯗꯨ ꯇꯥꯕꯗꯣ ꯈꯔ ꯋꯥꯕ ꯑꯗꯨꯒꯤ
ꯑꯗꯣ ꯍꯧꯖꯤꯛꯇꯤ ꯀꯩꯅꯣ ꯍꯧꯖꯤꯛꯇꯤ ꯇꯥꯕ꯭ꯔꯣ
ꯈꯔ ꯐꯥꯉꯦ ꯍꯧꯖꯤꯛ
ꯑꯕꯤꯇꯤꯝ ꯃꯥꯅꯤ ꯆꯥꯏ
ꯑꯗ ꯁꯤ ꯀꯔꯤ ꯀꯥꯏ ꯆꯠꯂꯨꯒꯦ ꯅꯣꯡꯃꯥꯏꯖꯤꯡ ꯅꯨꯃꯤꯠꯇ
ꯉꯁꯤꯗꯤ ꯀꯗꯥꯁꯤꯁ ꯊꯧꯇꯦ ꯂꯩ
ꯎ ꯄꯣꯊꯥꯔꯒ ꯂꯩꯔꯤꯔꯣ
ꯑꯩꯈꯣꯏꯒꯤ ꯄꯣꯊꯥꯕ ꯍꯥꯏꯁꯦ ꯊꯕꯛ ꯇꯧꯅꯤꯅ ꯊꯅꯤꯡꯉꯥꯏꯂꯥꯏꯇꯤ ꯀ ꯊꯥꯕꯥꯏꯇꯥꯔꯦ ꯀꯃꯤ ꯍꯥꯏ ꯂꯩꯇ
ꯎꯝ ꯅꯣꯏ ꯅꯃꯥꯟꯅꯕꯤꯁꯤꯡꯗꯤ
ꯃꯅꯤ ꯁꯤꯡꯅꯁꯨ ꯑꯗꯨꯝ ꯂꯩꯌꯦꯦ
ꯃꯅꯨꯡꯗ ꯂꯩꯕ꯭ꯔꯣ
ꯑꯁ ꯍꯥꯏꯅꯦ ꯃꯣꯏ ꯁꯥꯟ ꯁꯥꯟ ꯀꯥꯗ ꯂꯩꯔꯒ
ꯍꯣ ꯅꯣꯡ ꯆꯨꯕ꯭ꯔꯣ ꯅꯣꯏꯒꯤꯁꯨ
ꯍꯧꯖꯤꯛꯗꯤ ꯆꯨꯗꯦ ꯃꯁꯥꯏꯗꯤ ꯆꯨꯋꯦ ꯎꯝ ꯑꯌꯨꯛꯇꯁꯨ ꯑꯌꯨꯛꯇ ꯆꯨꯋꯦ ꯑꯗꯨ ꯅꯨꯡꯊꯤꯟꯗꯗꯤ ꯆꯨꯕ ꯈꯪꯗꯦ ꯈꯪꯗꯦꯅꯦ
ꯑꯗꯨꯗꯤ ꯑꯁ ꯑꯌꯨꯛꯇꯒꯤ ꯅꯣꯡ ꯆꯨꯨꯔꯒ ꯍꯧꯖꯤꯛꯇꯅꯦ ꯅꯣꯡ ꯍꯥꯡꯉꯤꯁꯤ ꯅꯣꯡ ꯆꯨꯃꯟꯕꯒꯤ ꯀꯣꯏꯕ ꯆꯠꯄꯁꯨ ꯌꯥꯗꯦ
ꯀꯣꯏꯕ ꯆꯠꯕ ꯑꯁ ꯃꯥꯅꯦ ꯅꯣꯡ ꯆꯣꯡꯨꯔꯗꯤ ꯀꯣꯏꯕ ꯆꯠꯄ ꯅꯨꯡꯉꯥꯏꯇꯅꯦ ꯏꯝꯗ ꯂꯩꯕ꯭ꯔꯣ ꯅꯪ ꯆꯦ ꯀ꯭ꯔ ꯂꯩꯒꯤꯦ ꯇꯝꯄꯥꯛꯇ ꯂꯩꯕ꯭ꯔꯣ
ꯑꯦ ꯑꯩꯗꯤ ꯀꯩꯅꯣꯗ ꯂꯩꯌꯦ ꯌꯨꯝꯗ ꯂꯩꯌꯦ ꯍꯧꯖꯤꯛꯄꯨꯗꯤ
ꯀꯔꯤ ꯀꯔꯤ ꯊꯕꯛ ꯍꯣꯠꯅ ꯈꯔꯒꯦ
ꯀꯩ ꯍꯥꯏꯅꯣ
ꯀꯔꯤ ꯀꯔꯤ ꯍꯅꯔꯒ ꯂꯩꯒꯦ ꯀꯅꯤꯗ
ꯇꯥꯕ꯭ꯔꯣ
ꯎ ꯇꯥꯕ꯭ꯔꯣ
ꯑꯧ
ꯎꯝ ꯑꯁꯤ ꯉꯔꯥꯡꯗꯣ ꯁꯤ ꯌꯥꯝ ꯋꯥꯔꯦ ꯎꯁꯣꯏꯅꯕ ꯆꯠꯄ ꯑꯗꯨꯗꯤ
ꯍꯧꯖꯤꯛꯇꯤ ꯑꯁꯣꯏꯗꯤ ꯑꯁꯣꯏ ꯃꯇꯝꯅꯤꯅꯦꯀꯣ
ꯎꯝ ꯅꯪꯗꯤ ꯆꯥꯕ ꯐꯪꯕ꯭ꯔꯣ
ꯐꯪꯗꯦꯗ
ꯑꯩꯈꯣꯏꯒꯤꯗꯤ ꯎꯁꯣꯏꯗꯤ ꯌꯥꯝꯃꯦ ꯌꯥꯝꯃꯟꯕꯒꯤ ꯆꯥꯅꯤꯡꯗ꯭ꯔꯦ
ꯎꯁꯣꯏ ꯎꯝ ꯑ ꯑꯍꯥꯟꯗꯣ ꯏꯃꯥꯟꯅꯥꯕꯤ ꯑꯃꯅ ꯑꯃꯈꯛꯇ ꯄꯨꯔꯛꯑꯦ ꯑꯗꯨꯁꯨ ꯆꯥꯗꯦ ꯆꯥꯕ ꯐꯪꯗꯦ
ꯑꯣ ꯑꯗꯨ ꯕꯔꯣꯗꯤ ꯌꯦꯡ ꯌꯦꯡꯗ꯭ꯔꯣ ꯅꯪꯗꯤ
ꯑꯌꯨꯛꯀꯤꯗꯣ
ꯑꯌꯨꯛꯀꯤꯗꯣ ꯄꯨꯡ ꯑꯅꯤ ꯑꯅꯤ ꯃꯈꯥꯏꯒꯤꯗꯣ ꯌꯦꯡꯕꯣ
ꯌꯦꯡꯗꯦ ꯑꯗꯨꯗꯤ ꯄꯨꯡ ꯇꯔꯨꯛ ꯃꯈꯥꯏ ꯌꯦꯡꯉꯤ
ꯅꯪꯗꯣ ꯇꯨꯝꯗꯕꯤꯗ ꯑꯅꯤ ꯃꯈꯥꯏꯒꯤ ꯑꯃꯨꯛ ꯌꯦꯡꯉꯦ ꯑꯗꯨꯒ ꯇꯔꯨꯛ ꯃꯈꯥꯏꯒꯤꯗꯣ ꯑꯃ ꯑꯃꯨꯛꯀꯥ ꯌꯦꯡꯉꯦ ꯉꯁꯤ ꯁꯨꯛꯇꯨꯝ ꯇꯨꯝꯗꯦ ꯑꯗꯣ
ꯉꯔꯥꯡꯗꯤ ꯉꯟꯅ ꯇꯨꯝꯃꯦ ꯅꯍꯥꯟꯗꯣ ꯏꯔꯥꯏ ꯅꯨꯃꯤꯠꯇꯣ ꯁꯨꯛꯇꯨꯝ ꯇꯨꯝꯅꯕ ꯇꯨꯝꯕ ꯌꯥꯗꯕꯒꯤ ꯉꯔꯥꯡꯗꯤ ꯈꯪꯍꯟꯅ ꯇꯨꯝꯃꯒꯦ ꯑꯩꯅ ꯄꯨꯡ ꯇꯔꯥꯃꯊꯣꯏꯗ ꯇꯨꯝꯈ꯭ꯔꯦ ꯑꯥꯔꯖꯦꯟꯇꯤꯅ ꯌꯦꯡꯉꯦ ꯅꯪꯁꯦ ꯀꯔꯝꯕꯅꯣ
ꯑꯩꯁꯦ ꯀꯩꯅꯣꯅꯦ
ꯏꯁꯄꯦꯟꯅꯦ ꯑꯩꯗꯤ
ꯄꯥꯁ ꯏꯁꯄꯦꯟꯒ ꯐꯔ꯭ꯥꯟꯀ ꯇꯧꯗꯣꯏꯅꯤꯒꯣ
ꯍꯣꯏ ꯅꯪꯅꯤ ꯀꯅꯥꯅꯣ
ꯑꯩꯗꯤ ꯑꯔꯖꯦꯟꯇꯤꯅ
ꯎꯝ ꯑꯔꯖꯦꯟꯇꯤꯅꯗꯤ
ꯑꯩꯗꯤ ꯀꯨꯏꯒꯦꯔꯥ ꯀꯨꯏꯔꯣꯏꯔꯥ ꯈꯟꯗ꯭ꯔꯦ
ꯃꯊꯪꯗ ꯑꯃꯨꯛ ꯁꯅꯔꯗꯤ ꯃꯤꯁꯤꯗ ꯑꯃꯨꯛ ꯀꯥꯞꯈꯤꯅꯤꯅꯦ
ꯏꯁ ꯍꯥꯟꯅ ꯍꯥꯏꯔꯨꯅꯨ ꯀꯞꯄꯣꯏ
ꯁꯦꯡ ꯑꯁꯦꯡꯕꯅꯦ ꯉ ꯉꯁꯤꯒꯤꯁꯨ ꯑꯁ ꯎꯆꯤꯟ ꯎꯆꯤꯟ ꯉꯝꯕꯅꯤꯍꯦ ꯃꯣꯏꯁꯦ
ꯑꯗꯨꯗꯤ ꯑꯩꯁꯨ ꯈꯪꯗꯦꯗ ꯏꯁ ꯃꯤꯁꯨ ꯑꯁ ꯈꯪꯗꯦ ꯑꯔꯖꯦꯟꯇꯤꯅ ꯈꯣꯢꯅ ꯈꯠꯇ ꯇꯧꯕꯗꯨꯅꯦ ꯏ ꯀꯥꯔꯤꯁꯦ
ꯑ ꯆꯥꯛꯇꯤ ꯀꯅꯥꯅ ꯊꯣꯡꯗꯣꯏꯕ ꯅꯣꯏꯗꯤ
ꯑꯩꯅ ꯊꯣꯡꯕꯗꯤ ꯏꯃꯥꯟꯅꯕꯤꯅ ꯊꯣꯡꯕꯅꯤ ꯅꯠꯇ꯭ꯔꯒ ꯄꯨꯟꯅ ꯊꯣꯡꯕ ꯊꯣꯡꯒꯅꯤ ꯑꯗꯨ ꯇꯧꯔꯦ
ꯅꯃꯥꯟꯅꯕꯤ ꯌꯨꯝ ꯅꯃꯥꯟꯅꯕꯒꯤ ꯅꯃꯥꯟꯅꯕꯤ ꯌꯨꯝꯗ ꯌꯨꯝꯗ ꯂꯩꯔꯤꯔꯥ ꯅꯠꯇ꯭ꯔꯒꯅ ꯅꯣꯏ ꯄꯨꯟꯅ ꯂꯩꯃꯤꯟꯅꯕ꯭ꯔꯣ
ꯄꯨꯟꯅ ꯂꯩꯃꯤꯟꯅꯩꯌꯦ ꯑꯈꯣꯢ ꯍꯣꯁꯇꯦꯜ ꯗ ꯂꯩꯃꯤꯟ
ꯆꯥꯛ ꯏꯟꯁꯥꯡ ꯊꯣꯡꯕꯗ ꯍꯥꯏꯕ꯭ꯔꯥ ꯅꯣꯏꯁꯦ
ꯀꯩꯌꯥꯕ
ꯆꯥꯛ ꯌꯦꯟꯁꯥꯡꯗꯤ ꯊꯣꯡꯕ ꯍꯩꯕ꯭ꯔꯕ
ꯍꯩꯇꯔꯥꯗꯤ ꯏꯁ
ꯅꯪꯅ ꯊꯣꯡꯉꯕꯨ ꯍꯥꯎꯕꯔꯅꯦ
ꯑꯩꯅ ꯊꯣꯡꯕꯒꯤꯅꯦ ꯍꯥꯎꯏ ꯑꯗꯨꯝ ꯍꯥꯢ
ꯖꯤꯋꯥ ꯍꯥꯏꯔꯒ ꯅꯪꯅ ꯌꯥꯝ ꯀꯟꯅ ꯀꯟꯅ ꯉꯥꯡꯗꯦꯀꯣ ꯅꯪꯁꯦ ꯍꯥꯎꯋꯦ ꯍꯥꯏꯗꯣ ꯅꯃꯥꯅꯕꯤ ꯇ
ꯑ ꯑꯗꯨꯒꯤ ꯅꯠꯇꯦ
ꯅꯃꯥꯟꯅꯕꯤ ꯇꯥꯕꯗ ꯀꯤꯕ ꯃꯥꯜꯂꯤꯀꯣ ꯅꯪ
ꯑꯗ ꯃꯅꯨꯡꯗ ꯃꯣꯏꯗꯣ ꯀꯩꯅꯣ ꯇꯧꯕ ꯏꯁꯤꯡꯒꯤꯗꯣ ꯑꯗꯨꯅ ꯃꯈꯣꯟꯁꯨ ꯇꯥꯕ ꯑꯗꯨꯅ ꯑꯩꯁꯨ ꯃꯄꯥꯟꯗ ꯊꯣꯛꯄ ꯑꯗꯨꯒꯤꯅꯤꯗ ꯒꯦꯠꯇꯣ ꯍꯥꯡꯗꯣꯛꯄꯒꯤ ꯃꯈꯣꯟꯗꯣ ꯇꯥꯕꯅꯤꯅ ꯍꯥꯏꯗꯣ ꯇꯞꯅ ꯉꯥꯡꯕꯅꯤꯗ ꯇꯞꯅ ꯇꯧꯕ ꯑꯗꯨꯒꯤꯅꯤꯗ ꯀꯥꯡꯁꯣꯢꯒꯨꯝꯕꯗꯤ ꯑꯗꯨꯝ ꯑꯩ ꯍꯥꯎꯗꯤ ꯍꯥꯎꯌꯦ ꯑꯃꯨꯛ ꯊꯣꯡꯕꯤꯌꯨ ꯍꯥꯏꯕꯅꯤ ꯏꯃꯥꯟꯅꯕꯤꯗꯣ ꯁꯥ ꯉꯥꯕꯨꯗꯤ ꯍꯣꯏ ꯊꯣꯡꯗꯤ ꯑꯩꯗꯤ ꯁꯤꯗ ꯂꯩ ꯁꯤꯗꯁꯨ ꯁꯥ ꯑꯃ ꯊꯣꯡꯉꯗꯤ ꯀꯌꯥ ꯊꯣꯡꯗꯦ ꯏꯃꯥꯟꯅꯕꯤ ꯑꯣꯢꯅ ꯊꯣꯡꯍꯜꯂꯤ ꯃꯑꯣꯏꯄ ꯊꯣꯡꯉꯦ ꯊꯃꯣꯏꯒꯨꯝꯕꯗꯤ ꯊꯣꯡꯏꯀꯣ ꯑꯩꯁꯨ ꯊꯣꯡꯏ ꯏꯃꯥꯟꯅꯕꯤꯁꯨ ꯊꯣꯡꯏꯤ ꯑꯗꯨꯒ ꯌꯦꯟꯒꯨꯝꯕꯗꯤ ꯑꯩ ꯀꯌꯥ ꯊꯣꯡꯗꯦ ꯏꯃꯟꯅꯕꯤꯅ
ꯅꯪ ꯅꯪ ꯏꯟꯖꯥꯡ ꯊꯣꯡꯕ ꯍꯩꯏꯔꯗꯤ ꯅꯣꯡꯃ ꯅꯪꯒꯤ ꯈꯨꯠ ꯌꯦꯡ ꯇꯥꯔꯦꯗꯅ
ꯌꯦꯡꯉꯣ ꯌꯦꯡꯉꯣ ꯊꯣꯡꯕꯤꯒꯦ
ꯊꯣꯡꯕꯤꯒꯦ ꯊꯣꯡꯕꯤꯒꯦ ꯍꯥꯏꯔꯒ ꯑꯦ ꯅꯨꯡꯇꯤꯒꯤ ꯊꯣꯡꯉꯦ ꯀꯩꯅꯣ
ꯎꯝ ꯑꯩꯒꯤ ꯅꯨꯄꯥꯅ ꯆꯥꯛ ꯊꯣꯡꯕ ꯍꯩꯕꯁꯦ ꯌꯥꯝ ꯄꯥꯝꯖꯩꯌꯦ
ꯏ ꯏ ꯌꯥꯔꯦ ꯀꯣ ꯌꯥꯔꯦ ꯀꯣ ꯋꯥꯔꯤ
ꯑꯁꯦꯡ ꯑꯁꯦꯡꯕꯅꯦ ꯍꯥꯏꯗꯤ ꯈꯪꯗꯦ ꯅꯨꯄꯥꯁꯤꯡꯗꯤ ꯑꯌꯥꯝꯕ ꯇ ꯊꯣꯡꯕ ꯇꯜꯂꯤꯗ ꯅ
ꯎꯝ
ꯑꯩ ꯑꯃꯛ ꯆꯥꯛ ꯊꯣꯡꯕ ꯇꯜꯂꯦ ꯑꯗꯨꯒ ꯃꯣꯏ ꯃꯤ ꯈꯔꯗꯤ ꯆꯥꯛ ꯃꯤꯌꯨꯝꯗ ꯂꯩꯔꯁꯨ ꯆꯥꯛ ꯊꯣꯡꯕ ꯏꯃꯨꯡꯒꯤ ꯊꯕꯛꯇꯧꯕ ꯑꯗꯨ ꯑꯗꯨ ꯇꯧꯕꯗꯣ ꯑꯁ ꯌꯥꯝ ꯅꯨꯡꯁꯤꯌꯦꯕ
ꯑꯗꯨꯗꯤ ꯅꯪꯁꯦ ꯑꯩ ꯑꯩ ꯑꯩꯕꯨꯁꯨ ꯅꯨꯡꯁꯤꯔꯝꯃꯅꯤ
ꯏ ꯑꯗꯨ ꯑꯗꯨ ꯇ ꯑꯗꯨꯤꯒ ꯏꯗꯣ ꯌꯥꯝ ꯐꯩꯌꯦ ꯏꯅꯥꯎꯅꯨꯄꯥ ꯑꯇꯣꯝꯕꯁꯨ ꯑꯗꯨꯃꯥꯏꯅ ꯇꯧꯋ‌ꯦꯕ
ꯎꯝ ꯆꯥꯛ ꯌꯦꯟꯁꯥꯡ ꯊꯣꯡꯕꯕꯨ ꯋꯥꯕ ꯋꯥꯕ ꯊꯕꯛꯁꯨ ꯅꯠꯇꯕꯗ
ꯃꯥꯅꯦ ꯃꯥꯅꯦ ꯆꯥꯛ ꯏꯟꯁꯥꯡꯕꯨꯗꯤ ꯑꯗꯨꯝ ꯊꯣꯡꯍꯜꯂꯦꯀꯣ ꯑꯩꯈꯣꯏꯅꯁꯨ ꯃꯥꯗꯣꯁ ꯐꯤꯔꯣꯒꯨꯝꯕꯁꯨ ꯑꯗꯨꯝ ꯃꯥꯗꯣ ꯏꯃꯨꯡꯒꯤ ꯊꯕꯛ ꯈꯔ ꯇꯧꯒꯦ ꯇꯧꯒꯦ ꯇꯧꯋꯦꯕ ꯑꯩꯈꯣꯏꯅ ꯇꯧꯍꯟꯗꯦꯕ ꯍꯥꯏꯗꯤ ꯑꯩꯈꯣꯏ ꯅꯨꯄꯤ ꯂꯩꯔꯒꯦ ꯀ ꯇꯧꯗꯔꯤ ꯑꯥ ꯇꯧꯒꯅꫭꯅ ꯑꯩꯈꯣꯏꯅ ꯑꯗꯨꯝ ꯋꯥꯏ ꯇꯥꯏꯕꯁꯨ ꯃꯔꯝ ꯐꯥꯏ ꯏꯅꯥꯎꯅꯨꯄꯤ ꯑꯇꯣꯝꯕꯤꯁꯦ
ꯃꯗꫭ‌‌ ꯃꯕꯅꯤ ꯂꯩꯔꯗꯤ ꯊꯕꯛ ꯇꯟꯂꯗꯤ ꯏꯅꯥꯎꯅꯨꯄꯗ ꯑꯁ ꯑꯩ ꯇꯜꯂꯦ ꯁꯤ ꯇꯧꯕꯤꯌꯨ ꯍꯥꯏꯗꯤ ꯏꯅꯥꯎ ꯅꯨꯄꯥꯗꯣ ꯅꯨꯄꯤꯒꯤꯁꯨ ꯊꯕꯛꯁꯨ ꯂꯣꯏ ꯇꯧꯍꯜꯂꯦꯕ ꯑꯗꯨꯅ ꯑꯩꯈꯣꯏ ꯆꯩ ꯆꯩꯒꯅ‌ꯦꯕ ꯑꯗꯨ ꯅꯨꯄꯥꯗꫭ ꯇꯧꯍꯟꯒꯅꯨ ꯍꯣꯏ ꯃꯥꯔꯛ ꯃꯥꯔꯛ ꯑꯗꯨ ꯇꯧꯕꯗꯨꯗꯤ ꯐꯩꯀꯣ ꯍꯥꯏꯁꯨ ꯍꯩꯒꯗꯝꯅꯦ ꯍꯌꯦꯡꯋꯥꯏ ꯑꯗꯨꯝ ꯎꯄꯥꯏ ꯂꯩꯇꯕ ꯃꯇꯝꯁꯨ ꯂꯥꯛꯀꯅꯤꯗꯅ ꯇꯝꯕꯗꯤ ꯇꯝꯒꯗꯕꯅꯤ ꯍꯥꯏꯗꯤ ꯍꯥꯏꯕꯤꯗꯕꯅꯤ ꯑꯗꯨ ꯑꯣꯏꯔꯁꯨ ꯍꯧꯖꯤꯛ ꯇꯤ ꯑꯩꯈꯣꯏ ꯂꯩꯔꯤ ꯂꯩꯅ ꯂꯩꯅ ꯇꯧꯕꯗꯣ ꯅꯨꯡꯉꯥꯏꯇꯦꯅ ꯑꯩꯈꯣꯏꯅ ꯇꯧꯍꯟꯗꯦꯕ ꯏꯅꯥꯎ ꯅꯨꯄꯥꯗꯣ
ꯊꯕꯛꯇꯤ ꯇꯧꯍꯟꯒꯗꯕꯅꯤ ꯈꯪꯍꯟꯒꯗꯕꯅꯤ
ꯃꯥꯅꯦ ꯃꯥꯅꯦ
ꯍꯡ ꯃꯇꯨꯡꯗ ꯀꯥꯟꯅꯗ꯭ꯣꯏꯅꯦꯕ
ꯆꯥꯛ ꯍꯤꯟꯖꯥꯡꯗꯨꯕꯨ ꯊꯣꯡꯕ ꯑꯁ ꯅꯥꯏꯗ ꯑꯗꯨꯕꯨꯗꯤ ꯑꯩꯅ ꯈ꯭ꯋꯥꯏꯗꯒꯤ ꯇꯜꯂꯤꯁꯦ
ꯎꯝ
ꯆꯥꯛ ꯆꯥꯕ ꯂꯣꯏꯔꯒ ꯃꯥꯅ ꯆꯥꯔꯤꯕ ꯅꯠꯇꯦ ꯃꯥꯅ ꯆꯥꯔꯤꯕ ꯀꯣꯂꯤꯛ ꯃꯥꯅ ꯆꯥꯛꯀ ꯀꯩꯅꯣꯗꯣ
ꯎꯝ
ꯀꯣꯟꯂꯤꯛꯒꯨꯝꯕ ꯀꯣꯜꯒꯨꯝꯕꯗꯣ ꯃꯥꯅ ꯆꯥꯔꯝꯕ ꯀꯣꯟꯗꯣ ꯐ‌ꯦꯡꯗꯣꯛꯇꯕꯤꯗ ꯃꯥꯅ ꯃꯈꯨꯠ ꯈꯛꯇꯪ ꯆꯥꯝꯊꯣꯛꯑꯒ ꯆꯠ ꯆꯠꯈꯤꯕꯗꯣ
ꯎꯝ
ꯑꯗꯨꯅꯤ ꯑꯩꯅ ꯈ꯭ꯋꯥꯏꯗꯒꯤ ꯌꯥꯅꯤꯡꯗ꯭ꯔꯤꯁꯤ
ꯑꯗꯣ ꯃꯥꯅꯦ ꯑꯗꯨꯕꯨꯗꯤ ꯑꯩꯈꯣꯏ ꯕꯕꯥꯗꯣ ꯍꯧꯖꯤꯛ ꯐꯥꯎ ꯇꯧꯋꯣꯏꯗꯨꯕꯨꯗꯤ ꯃꯥꯒꯤꯗꯣ ꯑꯗꯨꯝ ꯑꯩꯈꯣꯏꯁꯨ ꯑꯩꯈꯣꯏ ꯂꯩꯔꯗꯤꯅ ꯀꯩꯗꯧꯕꯩ ꯀꯩꯗꯧꯕꯩ ꯇꯧꯗꯣꯏꯅꯣ ꯑꯗꯨꯝ ꯇꯧꯍꯟꯗꯦꯕ ꯑꯗꯨ ꯑꯣꯏꯔꯁꯨ ꯃꯥ ꯃꯥ ꯃꯊꯟꯗꯒꯨꯝꯕ ꯆꯥꯔꯀꯥꯟꯅꯗꯤ ꯑꯗꯨꯝ ꯊꯤꯕꯤꯌꯦꯕ ꯐꯩꯗ ꯅꯨꯄ ꯈꫭꯏꯅꯁꯨ ꯑꯗꯨꯃꯥꯏꯅ ꯇꯧꯕꯗꯣ
ꯑꯩ ꯑꯩ ꯑꯩꯒꯤ ꯑꯩꯉꯣꯟꯗꯗꯤ ꯌꯥꯗ‌ꯦ ꯃꯃꯥ ꯑꯣꯏꯒꯦꯔꯥ ꯑꯩꯗꯤ ꯏꯌꯥꯝꯕ ꯑꯣꯏꯒꯦꯔꯥ ꯑꯩꯗꯤ ꯍꯥꯏꯕꯅꯦ ꯑꯗꯨꯒꯨꯝꯕꯗꯣ ꯑꯗꯨꯒꯨꯝꯕꯗ ꯌꯨꯝꯗ ꯑꯗꯨꯝ ꯇꯣꯏꯅ ꯇꯧꯔꯗꯤ ꯃꯄꯥꯟ ꯆꯠ ꯃꯄꯥꯟꯒꯨꯝꯕꯗ ꯎꯝ ꯀꯩꯅꯣ ꯃꯄꯥꯟ ꯒꯝꯗ ꯆꯥꯛ ꯆꯥꯃꯤꯟꯅꯕꯒꯨꯝꯕ ꯆꯠꯄꯗꯣ ꯑꯗꯨ ꯑꯗꯨꯃꯥꯏꯅ ꯇꯧꯋꯦꯕꯀꯣ ꯑꯗꯨꯝ ꯌꯨꯝꯗ ꯑꯗꯨꯝ ꯇꯣꯏꯅ ꯇꯧꯕꯅꯤꯅ ꯑꯗꯨ ꯐꯖꯗꯦꯕ ꯃꯤꯅ ꯍꯦꯛ ꯌꯦꯡꯕꯗꯀꯣ ꯃꯤꯅ ꯎ ꯎꯕ ꯃꯇꯝꯗ ꯅꯨꯡꯉꯥꯏꯇꯦꯗꯅ ꯏꯁꯤꯡꯕꯨ ꯐꯖꯗꯦꯕ ꯃꯃꯥꯅꯁꯨ ꯍꯥꯟꯅ ꯑꯗꯨꯃꯥꯏꯅ ꯇꯧꯔꯛꯑꯝꯕꯅꯦꯕ ꯑꯩꯅ ꯅꯨꯡꯇꯤ ꯏꯒꯤꯦ ꯑꯗꯨꯝ ꯍꯥꯏꯌ ꯉꯥꯡꯕꯀꯣ